ꯆꯥꯛ ꯆꯥꯔꯕꯣ
ꯑꯧ ꯆꯥꯔꯦ
ꯀꯔꯤ ꯏꯟꯁꯥꯡ ꯆꯥꯔꯒꯦ
ꯑ ꯀꯥꯡꯍ‌‌ꯧ ꯑꯃ ꯏꯔ‌ꯣꯝꯕ ꯑꯃ ꯆꯥꯔꯦ
ꯀꯥꯡꯍꯧ ꯑꯃ ꯏꯔꯣꯟꯕ ꯑꯃ ꯆꯥꯔꯦꯕ
ꯑ
ꯑꯗꯣ ꯍꯧꯖꯤꯛꯁꯤꯕꯨ ꯀꯩꯇꯧꯔꯝꯃꯤꯅꯣ
ꯍꯧꯖꯤꯛꯁꯦ ꯆꯥꯛ ꯇꯣꯛꯄꯒꯤ ꯇꯦꯕꯜꯗ ꯐꯝꯂꯤ
ꯑꯣ ꯆꯥꯆꯥꯥ ꯊꯣꯄꯒꯤ ꯗꯀꯥꯗ ꯐꯝꯅꯤꯗ ꯑꯗꯣ ꯍꯧꯖꯤꯛꯁꯦ ꯀꯔꯤ ꯀꯔꯤ ꯃꯊꯦꯜꯅ ꯍꯥꯎꯔꯤꯒꯦ ꯀꯃꯥꯏ ꯀꯃꯥꯏ ꯇꯧꯔꯤꯒꯦ
ꯊꯥꯎ ꯌꯥꯎꯕ ꯊꯥꯎ ꯉꯧꯕꯅ ꯑꯗꯨꯝ ꯍꯥꯎꯔꯤ
ꯑꯇꯣꯞꯄꯗꯤ ꯊꯥꯎ ꯉꯥꯎꯕ ꯍꯥꯏꯁꯦ ꯀꯩꯀꯩ ꯑꯣꯏꯗꯣꯏꯅꯣ
ꯈꯥꯍꯧꯕꯁꯦ ꯑꯗꯨꯝ ꯊꯥꯎꯕ ꯌꯥꯎꯔꯗꯤ ꯍꯔꯗ ꯀꯥꯡꯒꯧꯁꯨꯣꯍꯋꯤ ꯏꯟꯁꯥꯡꯁꯦ ꯑꯗꯨꯝ ꯑꯣꯛ ꯊꯣꯡꯕ ꯌꯦꯟ ꯊꯣꯡꯕ ꯑꯗꯨꯝ ꯍꯥꯎꯋꯦ ꯑꯗꯣ ꯉꯥꯗꯤ ꯍꯥꯎꯇꯦ
ꯑꯗꯨ ꯆꯅꯤꯡꯗꯦꯕ
ꯑꯥ
ꯑꯣꯛꯀꯨꯝꯕ ꯌꯦꯟꯒꯨꯝꯕꯅ ꯍꯦꯜꯂꯦꯕ ꯍꯥꯎꯕ
ꯍꯣꯏ
ꯀꯃꯥꯏꯅ ꯇꯧꯔꯒ ꯃꯇꯝꯗꯤ ꯂꯦꯜꯂꯤ ꯍꯥꯏꯗꯤ ꯀ꯭ꯂꯥꯁ ꯅꯨꯡ ꯆꯠꯄ꯭ꯔꯥ ꯀꯣꯂꯦꯖ ꯅꯨꯡꯗ ꯆꯠꯄ꯭ꯔꯥ ꯀꯃꯥꯏꯅ ꯇꯧꯋꯦ
ꯄꯨꯡ ꯃꯥꯄꯜꯗꯒꯤ ꯀ꯭ꯂꯥꯁ ꯆꯠꯂꯦ ꯄꯨꯡ ꯃꯥꯄꯜꯗꯒꯤ ꯆꯠꯂꯒ ꯄꯨꯡ ꯑꯍꯨꯝ ꯃꯈꯥꯏ ꯁ꯭ꯋꯥꯏꯗ ꯍꯜꯂꯛꯑꯦ ꯑꯗꯨꯗꯨꯒ ꯉꯥꯏꯍꯥꯛ ꯔꯦꯁ ꯇꯧꯔꯒ ꯀꯒꯨꯝ ꯕ꯭ꯔꯦꯛꯐꯥꯁ ꯀꯨꯝꯕ ꯈꯤꯇꯪ ꯂꯧꯔꯦ ꯆꯥꯔꯦ ꯁꯥꯄꯣꯠ ꯅꯨꯗꯜꯁꯀꯨꯝꯕ ꯃꯦꯒꯤꯒꯨꯝꯕ ꯍꯧꯔꯒ ꯆꯥ ꯊꯛꯑꯒ
ꯎꯝ
ꯑꯗꯨꯒ ꯋꯥ ꯂꯩ
ꯌꯥ ꯑꯗꯣ ꯑꯦꯛꯖꯥꯝꯗꯤ ꯀꯃꯥꯏꯅ ꯇꯧꯕ ꯀꯔꯝ ꯀꯥꯟꯗ ꯇꯧꯕ ꯈꯣꯠꯄ
ꯑꯦꯛꯖꯥꯝꯁꯤ
ꯐꯥꯔꯁꯠ ꯁꯦꯃꯤꯁꯇꯔꯒꯤꯗꯤ ꯑꯦꯛꯖꯥꯝ ꯇꯧꯔꯒ ꯍꯥꯏꯗꯣꯛꯈꯤꯕꯗ ꯉꯥꯏꯔꯦ ꯍꯧꯖꯤꯛꯁꯦ ꯁꯦꯀꯦꯟ
ꯁꯇ ꯍ